ꯄꯨꯔꯣ
ꯍꯤꯞꯄꯒ ꯂꯩꯌꯦ ꯅꯪꯗꯤ ꯑꯁ ꯅꯨꯡꯉꯥꯏ ꯇꯦ ꯑꯁ ꯅꯣꯡ ꯆꯨꯕꯒꯤ ꯀꯣ ꯇꯟꯕꯒꯤ
ꯑꯩꯁꯨ ꯍꯧꯖꯤꯛ ꯍꯤꯞꯄꯦ
ꯑꯣ ꯀꯥꯢꯗ ꯂꯩꯒꯦ ꯅꯪ ꯍꯧꯖꯤꯛ
ꯏꯟꯅꯦ ꯈꯣꯏꯗ ꯂꯏꯌꯦꯗ
ꯑꯣ ꯃꯄꯥꯟ ꯊꯣꯛꯑꯣ ꯅꯪꯗꯣ
ꯃꯥꯄꯥꯟꯗꯅꯦ ꯃꯣꯢ ꯈꯣꯟꯖꯦꯟꯗꯣ
ꯃꯣꯏꯗꯤ ꯆꯥꯛ ꯀꯩ ꯀꯩ ꯆꯥꯗꯣꯏꯅꯣ ꯉꯁꯤꯗꯤ ꯅꯣꯢ
ꯈꯪꯗꯦ
ꯑꯣ ꯃꯔꯣꯛ ꯃꯦꯠꯂꯤꯔꯣ ꯀꯔꯤꯅꯣ ꯀꯔꯤ ꯀꯔꯤ ꯁꯦꯝ ꯀꯔꯤ ꯀꯔꯤ ꯁꯤꯡꯖꯨꯒꯨꯝꯕ ꯁꯦꯝꯗꯣꯏꯔꯣ
ꯁꯤꯡꯖꯨ ꯆꯝꯐꯨꯠ ꯁꯦꯝꯁꯤꯔꯤ ꯍꯥꯏꯌꯦ ꯈꯪꯗꯦ ꯀꯩ ꯏꯟꯖꯥꯡ ꯆꯥꯕ꯭ꯔꯣ ꯅꯪꯗꯤ
ꯏꯅꯦ ꯑꯋꯥꯡꯕꯤ ꯆꯠꯄ꯭ꯔꯣ ꯃꯥꯗꯣ
ꯑꯥ ꯂꯩꯌꯦ
ꯑꯩꯈꯣꯏ ꯆꯦ ꯆꯠꯄ꯭ꯔꯣ ꯉꯁꯤ
ꯆꯠꯇꯦ
ꯑꯣ
ꯑꯋꯥꯡꯕꯤꯗ ꯐꯣꯟ ꯇꯧꯔꯒ ꯂꯩ ꯃꯈꯣꯟꯗ
ꯑꯣ
ꯑꯉꯥꯡ ꯏꯝꯐꯥꯜꯗ ꯂꯩꯕꯗꯨ ꯕꯤꯗꯤꯑꯣ ꯀꯣꯜ ꯇꯧꯔꯒ ꯂꯑ
ꯑꯝꯐꯅꯦ
ꯌꯨꯝꯗꯔꯣ ꯀꯗꯥꯏꯗꯔꯣ꯫
ꯎ ꯌꯨꯝꯗꯅꯦ ꯑꯩꯁꯨ ꯍꯧꯖꯤꯛ ꯈꯛꯇ ꯉꯥꯏꯍꯥꯛ ꯑꯣꯏꯔꯦ ꯑꯩꯁꯨ ꯆꯥꯛ ꯆꯥꯕ ꯂꯣꯏꯔꯒ ꯊꯃꯨꯡꯗ ꯅꯣꯡ ꯆꯨꯕꯒꯤ ꯇꯨꯝꯃꯒ ꯍꯤꯞꯄꯒ ꯂꯩꯔꯤꯅꯦ
ꯅꯨꯡꯉꯥꯏꯅꯦ ꯅꯣꯢꯗꯤ ꯌꯨꯝꯗ ꯂꯩꯕꯗ
ꯑꯩꯒꯤ ꯎꯝ ꯐꯃꯣꯡꯗ ꯂꯣꯡꯅ ꯇꯥꯔ ꯂꯩꯔꯦ ꯑꯗ꯭ꯋꯥꯏꯅꯨꯡ ꯅꯣꯡ ꯆꯨꯕꯅꯤꯅ ꯎꯄꯥꯏ ꯂꯩꯇꯦ꯫
ꯐꯣꯟ ꯐꯣꯟ ꯌꯦꯡꯉꯣ
ꯑꯁ ꯌꯦꯡꯉꯦꯔ ꯂꯩꯔꯤꯅꯦ ꯌꯦꯡꯃꯟꯕꯒꯤ ꯌꯥꯗ꯭ꯔꯦ
ꯌꯦꯟꯒꯂꯑꯣ
ꯏꯕꯒꯤ ꯀꯁ ꯌꯥꯎꯗ꯭ꯔꯦ ꯌꯦꯃꯟꯕꯦ
ꯍꯥꯥ
ꯃꯤꯠ ꯀꯁꯦ ꯌꯥꯗ꯭ꯔꯦ
ꯎꯄꯣ
ꯏꯁꯄꯦꯛ ꯆꯨꯝꯅꯤꯡꯗꯦ ꯅꯪ ꯀꯔꯤꯟꯁꯥꯡ ꯀꯩ ꯌꯦꯟꯖꯥꯡ ꯄꯨꯔꯦ ꯉꯁꯤꯗꯤ
ꯖꯥ ꯄꯨꯗꯦ ꯆꯥꯒ ꯑꯁ ꯀꯔꯤꯌꯥ ꯗꯧꯔ ꯈꯪꯗ
ꯔꯣꯃꯦꯄꯥ ꯑꯣ
ꯏꯟꯅꯤ ꯑꯋꯥꯡꯕꯤ ꯁꯃꯔꯣꯃꯦ ꯇꯒ ꯆꯥ ꯀ ꯆꯠꯄꯨ ꯍꯥꯏ
ꯑꯣ ꯅꯣꯏ ꯃꯤ ꯀꯌꯥ ꯃꯤ ꯀꯌꯥꯔꯣ ꯍꯧꯖꯤꯛ ꯂꯩꯔꯤꯁꯦ ꯅꯣꯏ ꯎ
ꯑꯩꯅ ꯔꯨꯝ ꯑꯃꯗ ꯏꯊꯟꯇ ꯃꯣꯏꯅ ꯑꯅꯤ ꯑꯍꯨꯝ ꯑꯣꯏꯔꯝꯅꯤ ꯆꯟꯗ ꯂꯩꯏꯕꯗ ꯈꯈꯣꯏꯗꯤ ꯁꯨꯝ ꯅꯣꯡꯖꯨ ꯑꯣꯏꯗ
ꯇꯥꯟ ꯇꯥꯟꯦꯀꯣ ꯅꯣꯡꯖꯁꯨꯗꯤꯀꯣ ꯑꯁ
ꯉꯁꯤꯒꯤ ꯋꯦꯗꯔꯁꯦ ꯐꯣꯟ ꯌꯦꯡꯉꯒ ꯇꯨꯝꯕ ꯅꯨꯡꯉꯥꯏꯒꯅꯤ
ꯎ ꯅꯣꯏ ꯊꯕꯛ ꯁꯨꯕ꯭ꯔꯣ ꯉꯁꯤ
ꯁꯨꯕꯦ ꯍꯣꯏ ꯇꯤꯡꯁꯦꯠ ꯂꯝꯕꯤꯗꯒꯤ ꯃꯣꯏ ꯆꯥꯔꯖꯀꯤ ꯂꯝꯕꯤ ꯁꯥꯠꯄꯗꯣ ꯊꯋꯏ
ꯃꯤ ꯌꯥꯝ꯭ꯔꯣ
ꯃꯤ ꯅꯨꯄꯤꯅ ꯌꯥꯝꯃꯦꯗ ꯅꯨꯄꯥ ꯌꯥꯝꯗ
ꯑꯗꯨ ꯅꯣꯏ ꯑꯗꯨꯗꯤ ꯉꯟꯅ ꯂꯥꯛꯒꯅꯤꯀꯣ ꯅꯣꯏ ꯁꯨꯡꯉꯁꯦ
ꯎꯝ ꯈꯪꯉꯦ ꯍꯧꯖꯤꯛ ꯐꯥꯎ ꯆꯥꯛ ꯆꯥꯗ꯭ꯔꯤ ꯀꯔꯤꯃꯇꯁꯨꯦ ꯁꯦꯝꯕ ꯍꯧꯗ꯭ꯔꯦꯗ
ꯇꯝ ꯇꯝ ꯁꯦꯃ ꯇꯝ ꯇꯝ ꯆ ꯉꯂꯤꯗꯅ ꯍꯧꯖꯤ ꯇ
ꯃꯗꯤ ꯉꯅꯤ ꯁꯦꯝꯅꯤꯉꯥꯏ ꯇꯟꯕꯒꯤꯅꯤꯗ ꯁꯥꯗꯤ ꯁꯥꯅꯤꯡꯕ
ꯌꯦꯟꯖꯥꯡꯒꯨꯝꯕ ꯊꯣꯡꯉꯒ ꯆꯥ ꯆꯝꯐꯨꯠꯀꯨꯝꯕ ꯇꯧꯔꯒꯀꯣ ꯑꯁ
ꯉꯁꯥꯏ ꯃꯥꯏꯔꯦꯟ ꯃꯅꯥ ꯂꯧꯁꯤ ꯍꯥꯏꯕꯅꯤ ꯇꯟꯕꯒꯤ ꯂꯧꯗ꯭ꯔꯦ ꯑꯃꯨꯛ ꯍꯜꯂꯛꯑꯦ
ꯀꯥꯏꯗ ꯁꯔꯣꯃꯅꯥꯗ ꯂꯣꯏꯣ ꯌꯥꯗ ꯇꯣ ꯑꯁ
ꯇꯥꯟꯃꯒ ꯑꯃꯨ ꯀ ꯍꯜꯂꯕꯅꯤꯅꯦ
ꯃꯥꯏꯔꯦꯟ ꯃꯅꯥꯠ ꯊꯝꯃꯒ ꯑꯗꯨꯒ ꯍꯋꯥꯏꯖꯥꯔꯗꯣ ꯊꯝꯃꯒ ꯑꯁ ꯊꯨꯝ ꯈꯖꯤꯛ
ꯑꯔꯦ ꯃꯅ ꯆꯝꯐꯨꯠ ꯆꯥꯅꯤꯉꯥꯏ ꯂꯧꯁꯤ ꯑꯩꯈꯣꯏꯅꯤ ꯉꯥꯒ ꯂꯥꯛꯄꯗ ꯇꯟꯕꯒꯤ ꯂꯣꯏꯗ꯭ꯔꯦ
ꯀꯦꯁ ꯁꯥ
ꯈꯪꯅꯤꯦ
ꯅꯣꯏ ꯅꯣꯏ ꯎꯝ ꯑꯌꯨꯛꯀꯤꯗꯨ ꯀꯩ ꯍꯟꯖꯥꯡ ꯆꯥꯒꯦ ꯍꯥꯏꯕ ꯑꯅꯤ ꯍꯥꯏꯕꯗꯤ
ꯑꯣ ꯑꯗ ꯑꯂꯨ
ꯑ ꯂꯨꯕ ꯀꯔꯤ ꯆꯥꯕꯅꯣ
ꯂꯨꯒ ꯁꯣꯏꯕꯨꯝ
ꯍꯥꯎꯔꯝꯅꯦ ꯑꯗꯨꯗꯤ
ꯁꯜꯕꯨꯝ ꯐ꯭ꯔꯦꯁ
ꯑꯁ ꯌꯥꯝ ꯃꯥꯜꯂꯦ ꯍꯦ ꯅꯣꯏ ꯁꯦꯕꯟ ꯆꯥꯕꯗ
ꯍꯣꯏ ꯅꯨꯡ ꯗꯥꯡꯒꯗꯁꯨ ꯆꯁꯥꯏ ꯑꯩꯩ ꯏꯅꯥꯎꯅꯨꯄꯤ ꯃꯊꯟꯇ ꯆꯠꯄ ꯃꯥꯜꯂꯦ
ꯁꯊꯕꯌ ꯐꯩꯌꯦꯦꯅ ꯝꯄꯤꯗꯣ ꯑꯁ ꯑꯩꯁꯨ ꯆꯠꯅꯤꯡꯉꯦ
ꯐꯥꯔꯁꯗ ꯆꯠꯞꯗꯨ ꯇꯗꯨ ꯋꯥ ꯅꯪ ꯃꯃꯒ ꯆꯠꯂꯤ ꯍꯥꯏ ꯑꯗ ꯈꯤꯇꯪ ꯂꯧꯔꯒꯒ ꯅꯦꯛꯁꯗ ꯑꯃꯨꯛ ꯃꯊꯟꯇ ꯆꯠꯄ ꯃꯥꯜꯂꯦ
ꯑꯣ
ꯁꯦꯀꯦꯟꯗꯔꯤ
ꯁꯊꯋꯌ
ꯗꯨꯞ ꯐꯂꯒꯥꯁ ꯅꯤꯅꯗꯥꯉ ꯀ ꯏꯗꯔꯣ ꯍꯥꯏꯔ ꯀꯀꯤꯗꯤ ꯍꯥꯏꯌꯦ
ꯁꯥ ꯅꯣꯡꯁꯥ ꯁꯥꯐ ꯀꯗ ꯅꯣꯡ ꯑꯖꯣꯗꯤꯀꯣ ꯂꯧꯅꯉꯥꯏ ꯇꯜꯂꯦ ꯑꯣꯀ ꯂꯩꯀꯥꯏ ꯂꯞ ꯅꯅꯥꯕꯒꯤꯦ ꯑꯃꯨꯛ
ꯇꯥꯡ ꯑꯗꯨ
ꯑꯌꯨꯁꯠ ꯂꯩꯉꯦ
ꯄꯜꯂꯤꯤ ꯀꯥꯗ
ꯍꯥꯎꯗꯤ ꯍꯥꯎꯕ
ꯆꯥꯗꯤ ꯆꯥꯅꯤꯡꯕ ꯍꯥꯗꯤ ꯍꯥꯕ
ꯇꯟꯕ
ꯇꯟꯄꯥꯥ ꯆꯅꯤꯉ
ꯎ ꯐꯖꯅ ꯊꯣꯡꯗꯤ ꯍꯥꯎꯞꯅꯤ ꯎꯁꯣꯏ ꯁꯣꯏ
ꯌꯥꯝ ꯆꯥꯏꯅꯅꯨꯡꯗꯥꯉꯁꯨꯦ
ꯎꯇꯤꯁꯨ ꯆꯥꯕ ꯍꯥꯎꯋꯦ ꯑꯗꯣ
ꯅꯨꯡꯇꯤꯁꯨꯣꯏ ꯍꯥꯎꯋꯦ ꯍꯋꯥꯏ ꯃꯪꯉꯜ ꯊꯝꯃꯗꯤꯀꯣ ꯑꯩꯅ ꯏꯅꯥꯎꯅꯨꯄꯤꯗ ꯅꯊꯟꯇ ꯆꯠꯄ ꯀꯤꯗꯔꯣꯁꯤ ꯀꯤꯗꯦ ꯍꯥꯏꯌꯦ ꯅꯁꯦꯅꯤ ꯊ ꯀ ꯀꯩꯅꯣ ꯍꯥꯏꯅ ꯍꯥꯏꯕ ꯀꯤꯗꯦ ꯍꯥꯏꯌꯦ
ꯀꯤꯗꯕꯒꯤ ꯑꯣꯏꯔꯝꯅꯤ
ꯎ ꯏꯊꯟꯗꯗꯤ ꯆꯠꯄ ꯉꯝꯃ ꯍꯥꯏꯗꯤ
ꯁꯦꯝꯃ ꯅꯣꯏ ꯐꯥꯗ꯭ꯔꯁꯤꯇꯗ ꯀꯔꯤ ꯆꯥꯔꯅꯤ ꯅꯣꯏ
ꯈꯪꯗꯦ ꯎꯝ ꯉꯁꯥꯏ ꯊꯝ ꯈꯥꯡꯅꯦꯗ
ꯑ
ꯑꯣꯛꯁꯥ ꯂꯝꯖꯤꯡꯒꯣꯡꯒꯤ ꯈꯣꯏꯒꯤꯗꯣ ꯀꯦ ꯖꯤ ꯑꯅꯤ ꯂꯧꯅꯤꯡꯉꯥꯏ ꯍꯥꯏꯕꯗꯨ ꯂꯥꯏꯠ ꯏꯇ ꯍꯥꯏꯕꯤꯒꯤ ꯀꯦ ꯖꯤ ꯑꯃ ꯑꯩꯈꯣꯏ ꯏꯄꯥꯅ ꯂꯧꯔꯛꯏꯦ ꯅꯣꯏꯗꯤ ꯂꯧꯗ꯭ꯔꯣ
ꯑꯩꯈꯣꯏꯁꯨ ꯀꯦ ꯖꯤ ꯑꯃ ꯂꯧꯋꯦ
ꯆꯦ ꯑꯃꯈꯛꯇ ꯂꯧꯋꯦ ꯑꯗꯣ ꯈꯪꯗꯦ ꯀꯣꯟꯅꯔꯣꯏ ꯍꯥꯏ ꯃꯤ ꯌꯥꯝꯕꯒꯤ
ꯀꯅꯅꯤ
ꯑꯗꯨꯁꯣ ꯑꯣꯛꯁ ꯆꯥꯕ ꯍꯩꯗꯕ ꯂꯩꯌꯦ ꯕ꯭ꯔꯣꯏꯂꯔ ꯏ ꯅꯥꯎꯁꯦꯒ ꯍꯥꯏꯌꯦ ꯑꯪꯅꯦ ꯅꯪꯗꯤ ꯀꯔꯤꯁꯨ ꯆꯠꯂꯣꯏꯔꯣ ꯉꯁꯤ
ꯜꯂꯣꯏꯗ ꯀꯔꯤ ꯈꯪꯗꯦ ꯍꯣꯔꯦꯟ ꯇꯟꯗ꯭ꯔꯗꯤ ꯈꯣꯡꯒ꯭ꯔꯥꯎ ꯇꯨꯅꯤꯡꯉꯥꯏ ꯂꯩ
ꯇꯔꯣꯏ ꯁꯣꯕ ꯆꯂꯨ
ꯅꯣꯡꯉ ꯆꯨꯃ ꯇꯂꯦ ꯆꯟꯅꯅꯤꯡꯉ
ꯂꯩꯁꯕꯤ ꯑꯅꯤ ꯆꯂꯥꯏꯔꯝꯒꯅꯤ
ꯇꯜꯂꯦ ꯅꯣꯡ ꯆꯨꯕꯁꯦ ꯑꯃꯨꯛꯀ ꯊꯔꯣꯏꯁꯨ ꯆꯥꯎꯕꯗꯤ ꯐꯩ ꯊꯔꯣꯏꯁꯨ ꯑꯃꯨꯛꯀ ꯄꯤꯛꯇ꯭ꯔꯨ ꯄꯤꯛꯇ꯭ꯔꯨ ꯄꯤꯛꯑꯦ ꯑꯃ ꯆꯥꯕꯁꯨꯁ ꯄꯤꯛꯃꯜꯟꯅꯁꯨꯀꯣ ꯆꯥꯕꯗꯣ ꯊꯨꯗꯣꯏꯕ ꯌꯥꯎꯗꯣꯏꯕ ꯑꯗꯨ ꯑꯣꯏꯏꯕꯗꯤ ꯇꯜꯂꯦ
ꯄꯤꯛ ꯄ ꯍꯥꯥꯎ ꯑꯣꯏꯣꯏ ꯍꯥꯏꯕ ꯅꯠꯇ꯭ꯔꯣ
ꯍꯥꯥ
ꯄꯤꯄꯅ ꯍꯋꯦ ꯍꯥ
ꯂꯩꯟ ꯅꯅꯥꯄꯤꯤ ꯔꯁ ꯎꯝ ꯑꯃ ꯂꯩꯅ ꯤ ꯎꯝ ꯑꯗꯁꯨ ꯍꯦꯅ ꯍꯥꯎ ꯏ ꯄꯤꯛ ꯃꯥꯁꯨ ꯆꯨꯞꯄꯗꯣ ꯆꯨꯞ ꯀꯥꯟꯗ ꯅꯨꯡꯉꯥꯏꯇꯗꯅ
ꯊꯔꯣꯏ ꯆꯥꯕꯗꯤ ꯍꯩꯌꯦꯀꯣ ꯅꯪꯁꯨ ꯫
ꯊꯔꯣꯏ
ꯊꯔꯣꯏꯒꯤ ꯃꯄꯨꯅꯤꯗ
ꯎ ꯅꯣꯏ ꯆꯥꯛꯆꯥꯗꯣꯏꯁꯦ ꯃꯤ ꯀꯌꯥꯔꯣ ꯃꯤ ꯑꯍꯨꯝ- ꯃꯔꯤ?
ꯑꯩꯈꯣꯏꯗ ꯍꯧꯖꯤꯛꯔꯣ?
ꯑꯣ ꯅꯣꯏ ꯆꯥꯛ ꯆꯥꯃꯤꯟꯅꯗꯣꯏꯁꯦ
ꯍꯨꯝ
ꯍꯣꯏ ꯅꯣꯏ ꯆꯥꯛ ꯆꯥꯃꯤꯟꯅꯗꯣꯏꯁꯦ ꯆꯥꯛ ꯆꯥꯃꯤꯟꯅꯗꯣꯏꯁꯦ
ꯈꯪꯅꯩ ꯏꯟ ꯏꯃꯦ ꯀꯃꯔꯅꯤ ꯈꯪ ꯑꯩꯈꯣꯏ ꯂꯩꯕꯗꯤ ꯏꯅꯦ ꯑꯋꯥꯡꯕꯤꯒ ꯑꯩ ꯈꯛꯇꯅꯦ ꯂꯥꯛꯄꯗꯣ ꯫ ꯌꯨꯝꯗ ꯂꯩꯕ ꯃꯤꯁ ꯑꯃ ꯑꯅꯤ ꯃꯔꯤ ꯃꯉꯥ ꯑꯣꯏ ꯑꯣꯏꯔꯝꯅꯤ ꯫
ꯅꯣꯏꯗꯤ ꯉꯜꯂꯦꯍꯦ ꯁꯨꯇꯤ ꯊꯥꯕ ꯆꯥꯛ ꯆꯥꯅꯤꯉꯥꯏ
ꯅꯥꯏꯟ ꯊꯥꯔꯇꯤ ꯅꯥꯏꯟ ꯊꯥꯔꯇꯤ ꯑꯣꯏꯔꯝꯅꯤ ꯁꯨꯇꯤ ꯊꯥꯕꯗꯣ
ꯊꯕꯛ ꯇꯧꯕꯗ ꯄꯨꯡ ꯀꯌꯥ ꯗꯩ ꯇꯧꯕ?
ꯊꯕꯛ ꯑꯍ ꯑꯦꯠ ꯋꯥꯟ ꯄꯨꯡ ꯑꯃ ꯅꯠꯇ꯭ꯔꯒ ꯄꯨꯡ ꯃꯈꯥꯏ ꯑꯣꯏꯔꯑꯝꯅꯤ ꯊꯕꯥꯛꯇꯤ꯫
ꯑꯁ ꯌꯥꯝ ꯅꯨꯡꯉꯥꯏꯍꯦ!
ꯁꯤꯗꯤ ꯅꯨꯡꯉꯥꯏꯌꯦ ꯅꯣꯡ ꯆꯨꯕꯒꯤ ꯑꯃꯨꯛꯀ ꯂꯦꯄꯦ ꯐꯝꯃꯦ
ꯊꯕꯛ ꯂꯩꯇ꯭ꯔꯦꯅꯦ ꯑꯗꯨꯗꯤ ꯫
ꯂꯧ ꯃꯤ ꯊꯕꯛ ꯁꯨꯕ ꯌꯦꯡꯉꯒ ꯑꯃꯨꯛꯀ ꯂꯦꯞꯄ ꯑꯃꯨꯛ ꯀ ꯑꯩꯈꯣꯏ ꯁꯨ ꯁꯨꯕ ꯅꯨꯉꯥꯏꯗ ꯫
ꯍꯧꯖꯤꯛ ꯀ ꯅꯣꯡ ꯆꯨꯕ ꯀ ꯅꯣꯡ ꯆꯨꯗ꯭ꯔꯗꯤ ꯑꯁꯦꯕ ꯌꯥꯝ ꯀꯟꯒꯅꯦ
ꯎꯝ ꯃꯤ ꯂꯧꯗ ꯊꯕꯛ ꯁꯨꯕꯗꯣ ꯂꯦꯞꯑꯒ ꯌꯦꯡꯕꯅꯦ꯫
ꯎꯝ ꯅꯍꯥꯟ ꯅꯣꯏ ꯂꯧ ꯂꯤꯡꯕꯗꯣ ꯌꯥꯝ ꯐꯖꯅ ꯍꯧꯔꯕꯣ ꯐꯖꯕ꯭ꯔꯣ?
ꯑꯁ ꯌꯥꯝ ꯐꯖꯩ ꯉꯁꯤꯁꯨ ꯇꯨꯔꯦꯟ ꯃꯅꯥꯛꯇ ꯑꯣꯄꯣꯖꯤꯠ ꯑꯩꯈꯣꯏ ꯉ ꯅꯍꯥꯟ ꯂꯤꯡꯕ ꯑꯣꯄꯣꯖꯤꯠ ꯇꯗꯨ
ꯑꯣ꯫
ꯃꯣꯏ ꯂꯤꯡꯉꯦ ꯑꯗꯨ ꯂꯦꯞꯑꯒ ꯌꯦꯡꯉꯦ ꯫
ꯑ ꯄꯛꯁꯁꯨ ꯀꯥꯟꯅ ꯂꯦꯄꯒ ꯌꯦꯡꯉꯨꯁꯨ ꯌꯦꯡꯕ ꯅꯨꯡꯉꯥꯏꯕ ꯃꯗ
ꯅꯨꯡꯉꯥꯏꯕꯅꯦ ꯑꯗꯨꯕꯨ ꯌꯦꯡꯕꯗꯤ ꯌꯥꯝ ꯅꯨꯡꯉꯥꯏ꯫ ꯁꯨꯕꯗꯤ ꯋꯥꯔꯝꯅꯤ꯫
ꯎꯝ
ꯃꯤ ꯌꯥꯝꯃꯦ ꯀꯅꯥ ꯈꯨꯟꯒꯤꯔꯥ ꯈꯪꯗꯦ
ꯁꯨꯕꯁꯤꯡꯅꯦ ꯑꯁ ꯉꯁꯤ ꯅꯣꯡ ꯆꯨꯕꯒꯤꯩ ꯂꯧ ꯂꯤꯡꯕ ꯃꯈꯩꯁꯨ ꯋꯥꯔꯕꯅꯤ ꯅꯣꯡ ꯆꯨꯕꯗꯤꯩ ꯂꯤꯡꯕꯗ ꯅꯨꯡꯉꯥꯏꯔꯝꯃꯣꯏ
ꯍꯧꯖꯤꯛꯇꯤ ꯑꯃꯨꯛꯀ ꯐꯈ꯭ꯔꯦ ꯅꯨꯡꯉꯥꯏꯔꯝꯅꯤ
ꯅꯥꯟ ꯅꯍꯥꯟꯅ ꯑꯗꯨ ꯑꯗꯨꯃꯤꯁꯨ ꯌꯥꯝꯕ ꯐꯩꯀꯣ
ꯅꯍꯥꯟ ꯂꯕꯗꯣ ꯌꯥꯝ ꯐꯈ꯭ꯔꯦ ꯏꯁꯤꯡꯁꯨ ꯌꯥꯝ ꯂꯩꯌꯦ ꯑꯗꯨ ꯃꯅꯥꯛꯇꯅꯦ ꯃꯥꯏꯔꯦꯟ ꯃꯅꯥ ꯍꯦꯛꯁꯦ ꯍꯥꯏꯔꯒ ꯇꯥꯟꯕꯒꯤ ꯑꯃꯨꯛ ꯍꯜꯂꯛꯄꯗꯨ
ꯑꯣ ꯑꯗꯨ ꯂꯝꯕꯤꯗ ꯆꯄꯔꯅꯨ
ꯑꯗꯨ ꯂꯝꯕꯤ ꯃꯅꯥꯛꯇ ꯇꯟꯕꯒꯤ ꯀꯃꯨꯛ ꯍꯂꯛꯈꯔ
ꯁꯦ ꯇꯂꯗꯤ ꯄꯥꯏ ꯂꯩꯇ ꯑꯩ ꯑꯩ ꯁꯕꯔ ꯌꯥꯅ ꯃꯀ ꯇꯧꯕꯔ ꯀꯦ ꯀꯣ
ꯎꯝ ꯎꯝ ꯂꯥꯛꯏ